ꯇꯥꯏꯌꯦ ꯅꯝ ꯇꯥꯕ꯭ꯔꯣ
ꯇꯥ ꯍꯣꯏ ꯇꯥꯏꯌꯦ ꯀꯩꯗꯧꯔꯤꯅꯣ
ꯀꯔꯤꯁꯤꯞ ꯇꯧꯗꯦ ꯍꯧꯖꯤꯛ ꯕ꯭ꯔꯦꯛ ꯂꯩꯌꯦ ꯅꯪꯗꯤ
ꯑꯣ ꯌꯥꯝ ꯐꯥꯏꯗ ꯅꯪ ꯉꯁꯤꯒꯤ ꯊꯕꯛꯇ ꯇꯧꯔꯒ ꯂꯩꯗꯅ
ꯏꯪꯂꯤꯁ ꯀ꯭ꯂꯥꯁꯇ ꯂꯩꯑꯦ ꯑꯩ ꯍꯧꯖꯤꯛꯅ ꯕ꯭ꯔꯦꯛ ꯐꯪꯔꯒ ꯃꯌꯦ
ꯍꯥꯥ
ꯉꯁꯤ ꯀ꯭ꯂꯥꯁ ꯂꯥꯛꯑꯦ ꯍꯥꯏꯗꯤ ꯅꯝꯗꯦ
ꯑꯣ ꯀ꯭ꯂꯥꯁ ꯂꯩꯔꯤꯕ ꯀ ꯅꯒ ꯐꯣꯟ ꯄꯥꯏꯔꯤꯕ
ꯍꯧꯖꯤꯛ ꯕ꯭ꯔꯦꯛꯅꯦ ꯕ꯭ꯔꯦꯛꯅꯦ ꯍꯧꯖꯤꯛ
ꯑ ꯍꯧꯖꯤꯛ ꯅꯪ ꯍꯥꯏꯗ꯭ꯔꯦꯁꯟ ꯕ꯭ꯔꯦꯛꯒꯔꯣ
ꯍꯣꯏ ꯍꯥꯏꯗ꯭ꯔꯦ ꯁꯨꯝ ꯕ꯭ꯔꯦꯛꯅꯦ
ꯉꯁꯤꯗꯣ ꯆꯥꯛ ꯌꯦꯟꯁꯥꯡꯗꯤ ꯀꯔꯤ ꯀꯔꯤ ꯆꯥꯔꯦ
ꯖꯗꯤ ꯀꯣꯕꯤ ꯑꯂꯨ ꯆꯥꯔꯦ
ꯇꯄꯔ
ꯍꯣꯏ ꯇꯥꯏꯌꯦ ꯇꯥꯕ꯭ꯔꯣ
ꯍ ꯅꯪꯒꯤ ꯃꯈꯣꯟꯜ ꯌꯥꯝꯅ ꯇꯥꯕꯗ ꯅꯦꯝꯃꯦ
ꯑꯣ ꯑꯗꯨ ꯑꯗꯨ ꯍꯧꯖꯤꯛꯇꯤ ꯐꯖꯅ ꯇꯥꯕ꯭ꯔꯣ
ꯑ ꯍꯧꯖꯤꯛꯇꯤ ꯐꯖꯅ ꯇꯥꯔꯦ
ꯑ ꯅꯝꯗꯤ ꯉꯁꯤ ꯀꯔꯤ ꯊꯕꯛ ꯇꯧꯔꯦ
ꯇꯥꯔꯕ
ꯍꯣꯏ ꯅꯪ ꯉꯁꯤ ꯀꯔꯤ ꯊꯕꯛ ꯇꯧꯔꯦ ꯇꯥꯕ꯭ꯔꯣ
ꯅꯅꯤ ꯅꯨꯡꯉꯥꯏꯕꯥꯎ
ꯑ ꯅꯨꯡꯉꯥꯏꯔꯤꯌꯦꯏ ꯅꯪꯗꯤ
ꯅꯪꯗꯤ ꯕ꯭ꯔꯦꯛꯇ ꯅꯣꯏꯗꯤ ꯀꯔꯤ ꯀꯔꯤ ꯊꯕꯛ ꯇꯧꯔꯒ ꯂꯩꯒꯦ
ꯀꯔꯤꯁꯨ ꯇꯧꯗꯦꯗ
ꯑꯣ ꯀꯝꯇ ꯇꯧꯗꯤꯦ
ꯍꯧꯖꯤ ꯇꯥꯕ꯭ꯔꯣ
ꯎꯝ ꯇꯥꯔꯦ ꯅꯪꯒꯤ ꯃꯈꯣꯟꯗꯣ ꯌꯥꯝꯅ ꯇꯞ ꯇꯞꯅ ꯑꯥꯗꯒꯤ ꯉꯥꯡꯕꯒꯨꯝ ꯇꯧꯕ ꯅꯨꯡꯁꯥ ꯌꯥꯝ ꯁꯥꯏ ꯑꯩꯗꯤ ꯅꯪꯒꯤ ꯏꯝꯐꯝꯗꯨꯁꯨ ꯅꯨꯡꯁꯥ ꯁꯥꯕ꯭ꯔꯣ
ꯌꯥꯝꯅ ꯁꯥꯏꯌꯦ
ꯑꯣ ꯅꯪꯒꯤ ꯅꯦꯠꯋꯥꯛ ꯅꯨꯡꯉꯥꯏꯇꯕ꯭ꯔꯥ
ꯅꯠꯇꯦ ꯃꯥꯜꯂꯦ ꯅꯠꯇꯦ ꯅꯨꯡꯉꯥꯏꯔꯦ ꯑꯩ ꯅꯝꯕꯔꯗꯤ ꯐꯔꯦ ꯅꯪꯒꯤ ꯅꯦꯠꯋꯔꯅ ꯃꯥꯜꯂꯦ
ꯑꯣ ꯑꯣ ꯅꯪ ꯂꯥꯁꯅꯦ ꯋꯥꯜꯀꯞ ꯌꯦꯡꯕ꯭ꯔꯣ
ꯌꯦꯗꯦ
ꯌꯦꯉꯦ ꯌꯦꯉ ꯑꯗꯨꯅ
ꯌꯥꯅꯤꯡꯗꯦ ꯍꯥꯏꯗꯤ
ꯍꯥꯉ ꯌꯦꯡꯒꯗꯧꯕꯅꯤꯅꯦ ꯅꯪ ꯅꯪ ꯕꯣꯜꯗ ꯌꯥꯝꯅ ꯏꯟꯇꯔꯦꯁ ꯂꯩꯔꯝꯕ ꯅꯠꯇꯔꯣ ꯅꯠꯇ꯭ꯔꯣ ꯅꯍꯥꯛ ꯑꯗꯨꯗꯤꯌꯦ
ꯏꯟꯇ꯭ꯔꯦꯁ ꯂꯩꯇꯦꯗ
ꯑꯣ ꯑꯩꯗꯤ ꯑ ꯌꯦꯡꯗꯤ ꯌꯦꯡꯗ ꯑꯣꯏꯔꯁꯨ ꯌꯥꯝꯅ ꯏꯟꯇꯔꯦꯁ ꯍꯥꯏꯕꯗꯤ ꯌꯥꯝꯅ ꯏꯟꯇꯔꯦꯁ ꯂꯩꯕꯤ ꯑꯣꯏꯔꯦ
ꯑꯣ ꯑꯩꯗꯤ ꯏꯟꯇꯔꯦꯁ ꯂꯩꯇꯦ ꯐꯨꯠꯕꯣꯜꯒꯨꯝꯕꯗꯣ
ꯎꯝ ꯌꯦꯡꯕꯨꯗꯤ ꯌꯦꯡꯕ ꯌꯥꯏꯗꯔꯁꯨ ꯐꯨꯜꯂꯤ ꯗꯤꯚꯣꯇꯦꯠ ꯑꯣꯏꯅꯗꯤ ꯇꯧꯗꯦ ꯑꯩꯁꯨ
ꯑꯣ ꯇꯥꯜꯂꯦ ꯇꯥꯜꯂꯦ ꯑꯩꯗꯤ
ꯇꯥꯡꯒꯅꯨꯗ
ꯑꯗꯨ ꯅꯪ ꯉꯁꯤ ꯀꯔꯤ ꯀꯔꯤ ꯇꯧꯋꯦ ꯀꯔꯤ ꯊꯕꯛ
ꯀꯝ ꯇꯜ ꯇꯗꯦ
ꯑꯣ
ꯑꯗꯨꯝ ꯀ꯭ꯂꯥꯁ ꯂꯩꯔꯒ ꯍꯧꯖꯤꯛꯅ ꯍꯜꯂꯛꯄꯒ ꯉꯥꯏꯔꯤ꯫
ꯑꯣ
ꯅꯨꯡꯁꯥ ꯌꯥꯝ ꯁꯥꯗ꯭ꯔꯣ ꯁꯤꯗꯒꯤ ꯈꯔ ꯏꯪꯕꯒꯨꯝ ꯇꯧꯗ ꯃꯄꯥꯟꯗꯒꯤ
ꯅꯠꯇꯦ ꯃꯄꯥꯟꯗꯁꯨ ꯌꯥꯝꯅ ꯁꯥꯏꯌꯦ꯫
ꯑꯪ ꯑꯗꯨꯑꯣꯏꯁꯨ ꯅꯨꯡꯁꯤꯠ ꯈꯔꯗꯤ ꯁꯤꯠꯄꯒꯨꯝꯗꯧꯕ
ꯍꯥ
ꯅꯨꯡꯁꯤꯠꯇꯤ ꯈꯔ ꯁꯤꯠꯄꯒꯨꯝ ꯇꯧꯋꯦꯕ ꯃꯄꯥꯟꯗꯒꯤ
ꯎꯝ
ꯔꯨꯝꯗꯗꯤ ꯌꯥꯝꯅ ꯋꯥꯔꯝ ꯑꯣꯏꯌꯦꯕ ꯑꯗꯨꯒꯤ ꯗꯪ ꯑꯩꯅ ꯍꯥꯏꯕꯗꯣ ꯅꯠꯇ꯭ꯔꯣ
ꯎꯝ ꯆꯨꯝꯃꯦ ꯑꯗꯨꯀꯣ
ꯁꯤꯌꯥ ꯀꯅꯤꯕ
ꯑꯍꯣꯏ ꯑꯗꯨ ꯅꯪ ꯀꯔꯤ ꯀꯔꯤ ꯐꯦꯁ ꯀ꯭ꯔꯤꯝ ꯌꯨꯁ ꯇꯧꯋꯦ꯫
ꯑꯁ ꯀꯝꯇ ꯌꯨꯁ ꯇꯧꯗꯦ ꯑꯩꯗꯣ ꯂꯥꯏꯛ ꯃꯤꯒꯤ ꯁꯟꯁꯀ꯭ꯔꯤꯟ ꯌꯨꯁ ꯇꯧꯋꯦ ꯍꯧꯖꯤꯛꯀꯥꯟ
ꯑꯣ ꯑꯗꯨ ꯐꯦꯁꯋꯥꯁꯀꯨꯝꯕꯗꯤ
ꯐꯦꯁꯋꯥꯁꯇꯤ ꯑꯩ ꯑꯟꯇꯗꯦꯡ ꯀꯦꯒꯤ ꯄꯥꯏꯌꯦ꯫
ꯅꯨꯡꯉꯥꯏꯕ꯭ꯔꯣ
ꯑ ꯄꯥꯏꯗꯤ ꯅꯨꯡꯉꯥꯏ ꯍ ꯍꯟꯗ ꯑꯟꯗ ꯍꯟꯗ ꯑꯦꯟ ꯂꯦꯛꯁꯨ ꯑꯣꯏꯇꯅꯤꯡ ꯇꯧꯅꯤꯡꯉꯥꯏ ꯈꯔꯗꯤ ꯄꯥꯏꯗ꯭ꯔꯗꯤ ꯌꯥꯗ꯭ꯔꯦ꯫
ꯍꯣꯏ
ꯑꯩꯈꯣꯏꯒꯤ ꯃꯥꯏꯗꯤ ꯑꯗꯨꯝ ꯋꯤꯟꯇ꯭ꯔ ꯗꯒ ꯂꯩꯕꯒꯤ ꯑꯗꯨꯝ ꯈꯔꯗꯤ ꯉꯧꯋꯦꯕ ꯍꯥꯏꯕꯗꯤ ꯃꯨꯔꯁꯨ ꯈ꯭ꯔꯥꯗꯤ ꯐꯩꯕ ꯑꯣ ꯑꯩꯈꯣꯏꯒꯤ ꯑ ꯑꯩꯈꯣꯏꯒꯤ ꯈꯨꯠ ꯈꯣꯡꯗꯤ ꯑꯦꯁ ꯄꯤ ꯑꯦꯐ ꯌꯧꯕꯗꯤ ꯀ꯭ꯔꯤꯝ ꯂꯣꯠꯁꯟ ꯇꯥꯏꯗꯦꯗꯅ
ꯍꯣꯏ ꯍꯣꯏ
ꯑꯣ ꯍꯣꯏ ꯑꯗꯨ ꯆꯨꯝꯃꯦ꯫ ꯑꯗꯨꯗꯤ ꯑꯗꯥ ꯀ꯭ꯔꯤꯝ ꯕꯥꯏ ꯇꯧꯔꯣ ꯅꯍꯥꯟ
ꯑꯩ ꯑꯗꯥ ꯀ꯭ꯔꯤꯝꯅ ꯍꯦꯟꯅꯟꯅ ꯑꯗꯥ ꯀ꯭ꯔꯤꯝꯅ ꯍꯦꯟꯅꯟꯅ ꯂꯩꯇꯥꯔꯗꯤ ꯁꯤꯒ ꯇꯧꯕ ꯃꯥꯜꯂꯦ ꯑꯩꯗꯣ ꯇꯣꯂꯣꯞꯁꯨ ꯆꯥꯗꯕꯤꯗ ꯋꯥꯟ ꯊꯥꯎꯖꯟ ꯐꯥꯏꯚ ꯍꯟꯗ꯭ꯔꯦꯗꯀꯤ ꯋꯥꯟ ꯋꯤꯛꯇ ꯂꯣꯏꯔꯅꯤ꯫
ꯑꯗꯨꯁꯨ ꯌꯥꯔꯦ ꯅꯪ ꯐꯖꯟꯕꯅꯤ꯫ ꯇꯣꯤꯒꯅꯤ ꯅꯠꯇ꯭ꯔꯣ ꯇꯣꯅꯤꯅꯦ꯫
ꯐꯖꯅꯦ꯫ ꯖꯥꯛ ꯑꯦ ꯐ ꯐꯖꯅꯤꯡꯉꯩꯗꯤ ꯀꯥꯏꯗꯦꯗ ꯑꯗꯨ ꯃꯥꯒꯤ ꯑꯩꯈꯣꯏꯒꯤ ꯅꯨꯄꯥꯅ ꯑꯩꯈꯣꯏꯕꯨ ꯄꯥꯝꯖꯔꯗꯤ ꯌꯥꯔꯦ꯫ ꯑꯩꯈꯣꯏꯒꯤ ꯔꯤꯌꯦꯜ ꯀ꯭ꯋꯥꯂꯤꯇꯤꯗꯣ
ꯁꯦ ꯃꯤꯗꯤꯀꯣ ꯑꯗꯨ ꯑꯗꯨꯁꯨ ꯆꯨꯝꯃꯦ ꯅꯪꯅ ꯍꯥꯏꯔꯗꯤ ꯆꯨꯝꯃꯦ ꯍꯣꯏ
ꯍꯥꯏꯕꯗꯤ ꯎꯝ ꯃꯣꯏꯅ ꯄꯥꯝꯖꯗ꯭ꯔꯗꯤ ꯈꯪꯗꯦ ꯑꯗꯨ ꯑꯣꯏꯔꯁꯨ ꯑꯩꯈꯣꯏꯅ ꯃꯣꯏꯅ ꯄꯥꯝꯖꯕ ꯃꯑꯣꯡꯗ ꯑꯩꯈꯣꯏꯅ ꯅꯥꯟꯅ ꯍꯥꯞꯄꯗꯤ ꯌꯥꯔꯦꯗꯅ
ꯍꯣꯏ ꯍꯣꯏ
ꯎꯝ ꯃꯗꯨꯗꯒꯤ ꯌꯥꯝꯅ ꯀꯥꯏꯅ ꯇꯧꯔꯁꯨ ꯀꯥꯏꯗꯦ ꯂꯩꯇꯕꯗꯨꯗꯤ ꯂꯩꯇꯕ ꯑꯣꯏꯅ ꯇꯧꯗꯣꯏꯅꯤ
ꯍꯣꯏ ꯍꯣꯏ ꯑꯗꯨꯁꯨ ꯆꯨꯝꯃꯦ ꯑꯗꯨ ꯅꯪ ꯂꯨꯍꯣꯡꯈ꯭ꯔꯦꯕꯣ ꯅꯪ ꯂꯨꯍꯣꯡꯈ꯭ꯔꯦꯕꯣ
ꯂꯣꯍꯣꯡꯗꯣꯏꯔꯣ ꯑꯩꯔꯣ ꯆꯍꯤ ꯐꯣꯔ ꯐꯥꯏꯚ ꯌꯔꯁ ꯃꯊꯪꯗꯤ ꯂꯨꯍꯨꯔꯅꯤ꯫
ꯑꯣ
ꯅꯪꯗꯤ꯫
ꯑꯩꯗꯤ ꯑꯩꯁꯨ ꯂꯨꯍꯣꯡꯈ꯭ꯔꯦ ꯂꯨꯍꯣꯡꯗꯦ꯫
ꯍꯣꯏꯔꯣ ꯃꯇꯝ ꯂꯥꯛꯈ꯭ꯔꯅꯤ
ꯅꯠꯇꯦ ꯋꯥꯠꯂꯤꯌꯦ
ꯃꯇꯝꯗꯣ ꯀꯣꯏꯔꯒ ꯂꯥꯛꯑꯅꯤꯌꯦ ꯂꯨꯍꯣꯡꯡꯂꯨꯔꯣ ꯑꯗꯨꯔ ꯊꯕꯛ ꯐꯖꯅ ꯇꯧꯔꯒ ꯅꯆꯥ ꯐꯖꯕ ꯑꯃ ꯄꯣꯛꯑꯣ ꯑꯩꯈꯣꯏ ꯑꯟꯇꯤ ꯑꯣꯏꯖꯔꯒꯦ
ꯍꯣꯏ ꯑꯗꯨꯁꯨ ꯆꯨꯝꯃꯦ ꯍꯣꯏ ꯑꯗꯨꯗꯤ ꯑꯩꯗꯤ ꯍꯧꯖꯤꯛ ꯃꯇꯝ ꯋꯥꯠꯂꯤꯌꯦ ꯑꯗꯨꯅꯦ ꯂꯨꯍꯣꯡꯈ꯭ꯔꯦ
ꯃꯇꯝ ꯋꯥꯠꯂꯤꯗ ꯅꯪ ꯂꯨꯍꯣꯡꯈ꯭ꯔꯦ ꯅꯨꯡꯉꯥꯏꯇꯦꯍꯦ ꯒ꯭ꯌꯥꯟ ꯇꯥꯗꯤ
ꯂꯨꯍꯣꯡ ꯂꯍꯣꯡꯗꯤꯍꯦ
ꯑꯦ ꯂꯍꯣꯡꯗ꯭ꯔꯗꯤ ꯐꯥꯔꯦ ꯐꯥꯔꯦ
ꯍꯣꯏ ꯍꯧꯖꯤꯛꯁꯨ ꯏꯁꯇꯨꯗꯦꯟꯅꯦ ꯑꯩꯗꯤ
ꯑꯣ ꯁꯇꯨꯗꯦꯟ ꯇꯧꯔꯤꯕ ꯃꯇꯝꯁꯦ ꯅꯨꯡꯉꯥꯏꯔꯤꯅꯦ
ꯍꯣꯏ ꯑꯗꯨ ꯅꯪꯀꯣ
ꯑꯥ
ꯐꯦꯁꯇꯣꯅꯔ ꯄꯥꯝꯕ꯭ꯔꯣ
ꯐꯦꯁꯇꯣꯟꯅꯔ ꯄꯝꯃꯦꯅꯦ ꯄꯩꯁꯥ ꯂꯩꯇꯦꯅꯦ
ꯑꯥ ꯑꯗꯨ ꯑꯩꯅ ꯍꯣꯏ ꯑꯩꯗꯤ ꯂꯣꯔꯦ ꯐꯦꯁ ꯇꯣꯅꯔ ꯐꯦꯁꯋꯥꯁ ꯑꯗꯨꯗ ꯑꯩꯅ ꯅꯉꯣꯟꯗ ꯍꯥꯏꯕꯤꯈꯤ ꯐꯦꯁ ꯇꯣꯅꯔ ꯑꯃ ꯐꯦꯁ ꯋꯥꯁ ꯑꯃ ꯐꯦꯁ ꯁꯤꯔꯤꯝ ꯑꯃ ꯑꯗꯨ ꯀꯔꯤ ꯅꯥꯏꯠ ꯀ꯭ꯔꯤꯝ ꯑꯃ ꯀꯣ
ꯑꯥ
ꯄꯣꯠ ꯃꯔꯤꯗ ꯑꯩꯅ ꯂꯣꯛ ꯇꯨ ꯊꯥꯎꯖꯟ ꯇꯨ ꯊꯥꯎꯖꯟ ꯁꯤꯛꯁ ꯍꯟꯗ꯭ꯔꯦꯠꯅ ꯂꯣꯏꯔꯦ
ꯑꯣ ꯃꯤꯗꯤ ꯐꯖ ꯃꯤꯗꯤ ꯍꯦ ꯌꯥꯝꯅ ꯐꯖꯔꯅꯤꯀꯣ ꯎꯗꯕꯒꯤ ꯃꯇꯝꯗꯒꯤ
ꯑꯩꯩ ꯅꯥꯏꯠ ꯀ꯭ꯔꯤꯝ ꯐꯦꯁ ꯁꯤꯔꯝ ꯐꯦꯁꯋꯥꯁ
ꯎꯝ
ꯑꯣ ꯑꯗꯨ ꯕꯣꯗꯤ ꯂꯣꯁꯟꯁꯨ ꯑꯃ ꯂꯔꯦ ꯑꯗꯨꯅꯦ ꯄꯣꯠ ꯃꯉꯥꯗꯀꯣ ꯅꯥꯏꯠ ꯅꯥꯏꯀꯥꯏꯒꯤ ꯕꯣꯗꯤ ꯂꯣꯁꯟ ꯑꯃ ꯂꯧꯔꯦ
ꯏꯊꯠ ꯊꯠꯖꯗꯅ ꯅꯠꯇ꯭ꯔꯣ
ꯅꯠꯇꯦꯍꯦ
ꯑꯦꯄ꯭ꯂꯥꯏ ꯇꯧꯔꯣ ꯑꯗꯨ ꯑꯣꯏꯔꯒ ꯌꯥꯝꯅ ꯐꯖꯊꯣꯛꯑꯣꯗꯔꯒ ꯎꯗꯕ ꯀꯨꯏꯔꯒ ꯅꯪꯒꯤ ꯅꯨꯄꯥꯕꯨ ꯎꯔꯨꯔꯣꯗꯨꯗ ꯅꯪꯒꯤ ꯅꯨꯄꯥꯅ ꯑꯁ ꯑꯩꯒꯤ ꯅꯨꯄꯤꯁꯤꯗꯤ ꯈꯨ ꯐꯥꯖꯥ ꯁꯤꯗꯤ ꯂꯣꯏꯔꯦ ꯎꯗꯕ ꯃꯇꯝꯒꯤ ꯂꯣꯏꯔꯦ ꯅꯪ ꯑꯗꯨꯃꯥꯏꯅ ꯍꯥꯏꯕ ꯂꯩꯒꯗ꯭ꯔꯣ
ꯍꯣꯏ ꯑꯗꯨꯁꯨ ꯆꯨꯝꯃꯦ ꯅꯪꯁꯨꯀꯣ ꯌꯥꯝꯅ ꯍꯥꯏꯌꯦ
ꯅꯪꯗꯤ ꯑꯗꯨꯃꯥꯏꯅ ꯇꯧꯕ ꯄꯥꯝꯗ꯭ꯔꯣ
ꯄ꯭ꯔꯦꯁ ꯇꯧꯕ ꯌꯥꯝꯅ ꯍꯥꯏꯌꯦꯀꯣ ꯅꯪꯁꯨ
ꯍꯥꯥ
ꯍꯣꯏ ꯄꯥꯝꯃꯦ
ꯎꯝ ꯅꯪꯁꯨ ꯎꯗꯕ ꯀꯨꯏꯔꯝꯃꯅꯤ ꯀꯣꯁ ꯂꯣꯢꯕ ꯀꯥꯟꯗ ꯎꯅꯔꯨꯔꯣ
ꯍꯣꯏ ꯍꯣꯏ ꯅꯪꯁꯨꯀꯣ
ꯑꯦ ꯑꯩꯁꯨ ꯎꯅꯗꯣꯏꯅꯦ
ꯍꯣꯢ ꯅꯪꯁꯨ ꯑꯉꯥꯡ ꯃꯔꯤ ꯃꯉꯥ ꯂꯩꯔꯣꯀꯣ
ꯑꯉꯥꯡ ꯃꯔꯤ ꯃꯉꯥꯗꯤ ꯌꯥꯝꯃꯜꯂꯦ
ꯑꯇꯦꯟꯒꯨꯝꯕꯁꯨ ꯌꯥꯏꯀꯣ ꯅꯟꯁꯨ ꯅꯟꯁꯨ
ꯅꯪꯅ ꯑꯉꯥꯡ ꯈꯔ ꯏꯁꯄꯣꯟꯁꯔ ꯇꯧꯕꯤꯒꯦꯔꯥ ꯅꯠꯇ꯭ꯔ ꯑꯗꯨ ꯑꯣꯏꯔꯗꯤ ꯄꯣꯛꯄ ꯌꯥꯏ ꯏꯁꯄꯣꯟꯁꯔ ꯇꯧꯕꯗꯨꯅꯦ
ꯄꯣꯟꯁꯦ ꯇꯣꯕꯤꯒꯦ ꯍꯣꯏ
ꯍ ꯀꯌꯥ ꯑꯣ ꯇꯧꯅꯤꯡꯕ
ꯑꯍꯨꯝ
ꯑꯍꯝ ꯑꯉꯥꯡ ꯑꯉꯥꯡ ꯑꯍꯨꯝ ꯄꯥꯝꯃꯦ ꯍꯥꯏꯗꯤ ꯑꯦꯗꯣꯞ ꯇꯧꯅꯤꯡꯌꯦ
ꯄꯣꯛꯄꯤꯔꯒꯦꯗ꯭ꯔꯥ ꯅꯪꯅ ꯑꯦꯗꯣꯞ ꯇꯧꯕꯤꯔꯣ ꯑꯗꯨꯅ ꯑꯩ ꯆꯥꯗꯕ ꯃꯇꯝꯗ ꯅꯪꯅ ꯄꯤꯔꯛꯄꯨꯝ ꯀꯩ ꯌꯥꯏꯀꯣ
ꯍꯣꯏ ꯑꯩꯗꯤꯀꯣ ꯅꯪꯅ ꯑꯉꯥꯡ ꯃꯌꯥꯝ ꯄꯣꯛꯄꯔꯗꯤ ꯑꯩꯗꯤ ꯆꯦꯔꯤꯇꯤ ꯍꯣꯝ ꯑꯃ ꯌꯨꯝ ꯑꯃ ꯀꯣ ꯑꯣꯄꯦꯟ ꯇꯧꯒꯅꯤ
ꯍꯣꯏ ꯍꯣꯏ ꯇꯧꯕꯤꯌꯣ ꯑꯗꯨ ꯑꯣꯏꯔꯒ ꯑꯩ ꯐꯖꯅ ꯄꯣꯛꯄꯤꯒꯦ ꯅꯪꯅ ꯌꯦꯡꯁꯤꯜꯂꯣꯀꯣ ꯑꯗꯨ ꯑꯣꯏꯔꯒ ꯑꯩꯅ ꯊꯕꯛ ꯂꯣꯏꯅꯃꯛ ꯇꯧꯒꯤ ꯄꯥꯡꯕꯤꯔꯒꯦꯕ ꯑꯗꯨꯔ ꯅꯪꯅ ꯇꯦꯛ ꯀꯦꯌꯥꯔꯗꯤ ꯇꯧꯒꯗꯧꯕ ꯑꯗꯨꯒ ꯄꯩꯁꯥ ꯊꯥꯗꯒꯗꯧꯕ
ꯍꯣꯏ ꯇꯧꯒꯦꯀꯣ ꯅꯪꯒꯤ ꯅꯨ ꯇꯥꯕ꯭ꯔꯣ ꯅꯪꯒꯤ ꯅꯨꯄꯥꯗꯤ ꯍꯥ
ꯅꯪꯗꯤ ꯄꯣꯛꯔꯣꯏꯗꯔꯥ
ꯑꯩꯁꯨ ꯄꯣꯛꯀꯅꯤ ꯄꯣꯛꯀꯅꯤ ꯑꯗꯨꯗꯤ ꯑꯩꯗꯤ ꯃꯔꯤꯒꯨꯝꯕꯗꯤ ꯍꯥꯏꯗꯤ ꯄꯥꯝꯃꯦ ꯃꯔꯤꯒꯨꯝꯕ ꯄꯥꯝꯃꯦ
ꯎꯝ
ꯅꯪꯒꯤ ꯅꯨꯄꯥꯗꯣ ꯀꯔꯤ ꯊꯕꯛ ꯇꯧꯔꯦ
ꯊꯥꯕꯛ ꯇꯧꯗ ꯍꯤꯡꯅꯕꯒꯤ ꯊꯥꯕꯛ ꯍꯣꯠꯅꯔꯒ ꯂꯩꯌꯦ ꯍꯥꯏꯕ ꯈꯛꯇꯅꯦ
ꯑꯣ
ꯅꯪꯒꯤ ꯅꯨꯄꯥꯗꯤ ꯀꯩ
ꯑꯩꯒꯤ ꯅꯨꯄꯥꯗꯣ ꯑꯥꯔꯃꯤ ꯑꯣꯐꯤꯁꯥꯔꯅꯦ
ꯎꯝ ꯅꯪꯒꯤ ꯅꯨꯄꯥꯗꯤ ꯀꯔꯤ ꯀꯔꯤ ꯊꯕꯛ ꯍꯣꯠꯅꯔꯒ ꯂꯩꯔꯒꯦ ꯍꯧꯖꯤꯛꯀꯥꯟꯗꯤ
ꯃꯥꯗꯤ ꯑꯩ ꯈꯟꯗꯦ ꯃꯥꯗꯤ ꯑꯣꯐꯤꯁꯇ ꯂꯥꯏꯕ ꯃꯥꯜꯂꯦ ꯑꯥꯔꯃꯤ ꯑꯣꯐꯤꯁꯔ ꯇꯧꯋꯦ ꯍꯥꯏꯌꯦ
ꯇꯧꯋꯦ ꯍꯥꯏꯕ ꯅꯠꯇꯕ ꯍꯥꯏꯌꯦ ꯍꯥꯏꯕ꯭ꯔꯣ ꯃꯥꯅ
ꯅꯠꯇꯦ ꯇꯧꯑꯦ ꯃꯥꯗꯤ ꯑꯩꯈꯣꯏ ꯏꯕꯥꯅꯤꯗꯤ ꯍꯧꯖꯤꯛꯇꯤ ꯂꯨꯍꯣꯟꯗ꯭ꯔꯤꯀꯣ ꯕꯣꯏ ꯐ꯭ꯔꯦꯟ ꯒꯥꯔꯜ ꯐ꯭ꯔꯦꯟꯅ ꯑꯗꯨꯝ ꯃꯤꯁꯨ ꯇꯧꯗ꯭ꯔꯤ ꯑꯗꯨꯅꯦ ꯃꯥꯅ ꯍꯥꯏꯌꯦ ꯑꯗꯨ ꯑꯗꯨꯃꯥꯏꯅ ꯍꯥꯏꯗꯤ ꯑꯥꯔꯃꯤ ꯑꯣꯐꯤꯁꯔ ꯑꯣꯏꯔꯦ ꯑꯣꯏꯔꯦ ꯐꯩ ꯑꯗꯨ ꯑꯗꯨꯒꯤ ꯑꯩ ꯃꯥꯅ ꯑꯁꯦꯡꯕꯅ ꯍꯥꯏꯔꯗꯤ ꯆꯤꯟꯊꯤꯔꯗꯤ ꯑꯩ ꯈꯟꯗꯦ
ꯑꯥ ꯌꯥꯝ ꯐꯥꯏ ꯂꯣꯏꯗꯤ
ꯎꯝ ꯃꯥꯅ ꯗꯤꯁ ꯃꯥꯥꯡꯁꯨꯀꯣ ꯑꯩꯉꯣꯟꯗ
ꯍꯣꯏ
ꯐꯥꯏꯚ ꯊꯥꯎꯖꯟ ꯄꯤꯈ꯭ꯔꯦ ꯑꯩꯒꯤ ꯄꯣꯀꯦꯠ ꯃꯅꯤꯗꯣ
ꯑꯝ ꯃꯤꯗꯤ ꯃꯥꯒꯤ ꯅꯨꯄꯥ ꯐꯥꯕꯅꯤꯅ ꯅꯨꯡꯉꯥꯏꯔꯦꯍꯦ ꯑꯩꯈꯣꯏꯒꯤ ꯅꯨꯄꯥꯗꯤ ꯍꯧꯖꯤꯛꯀꯥꯟꯁꯦ ꯃꯁꯥ ꯉꯝꯗ꯭ꯔꯒ ꯂꯩꯔꯤꯅꯦ
ꯑꯣ ꯐꯔꯦ ꯐꯔꯦ ꯀꯦꯔꯅꯤ ꯅꯪꯒꯤꯅꯨꯄꯥꯁꯨ
ꯐꯥꯗ꯭ꯔꯣ ꯑꯩꯒꯤ ꯅꯨꯄꯥꯁꯦ
ꯔꯦ ꯅꯪꯉꯣꯟꯗ ꯌꯥꯝꯅ ꯅꯨꯡꯁꯤꯌꯦꯀꯣ
ꯍꯣꯏ ꯃꯥꯗꯣ ꯍꯧꯖꯤꯛꯀꯥꯟꯗꯤ ꯂꯨꯅ ꯇꯧꯋꯦ
ꯎꯝ ꯑꯗꯨꯗꯤ ꯌꯥꯔꯦ ꯅꯪ ꯀꯔꯤ ꯄꯥꯝꯃꯦ
ꯌꯥꯝꯇ ꯄꯥꯝꯗꯦ ꯃꯥꯗꯣ ꯃꯥꯗꯣ ꯑꯄꯥꯝꯕ ꯂꯩꯔꯗꯤ ꯍꯥꯏꯔꯛꯑꯣ ꯍꯥꯏꯌꯦ